ꯍꯧꯖꯤꯛꯀꯤ
ꯎꯝ
ꯌꯥꯗ꯭ꯔꯦ ꯑꯗꯨꯗꯣ ꯀꯩꯅꯣ ꯑꯣꯏꯅ ꯇꯥꯈ꯭ꯔꯦ
ꯃꯁꯤꯡ ꯑꯣꯏꯅ ꯊꯥꯈ꯭ꯔꯕ ꯎꯝ ꯇꯧꯕꯅꯤ
ꯄꯦꯜꯂꯦ ꯑꯩ ꯄꯥꯝꯃꯨꯕꯅ ꯂꯣꯏꯔꯦ
ꯑꯃꯨꯕ꯭ꯔꯥ ꯍꯥꯏꯗꯤ ꯑꯅꯤꯅꯦꯕ ꯑꯃꯨꯔꯦꯡꯗꯁꯨ
ꯑꯩꯁ ꯌꯥꯝ ꯆꯠꯈ꯭ꯔꯦ ꯍꯥꯏꯕ ꯑꯗꯨꯒꯤꯅꯦ ꯍꯥꯏꯁꯦ
ꯑꯗꯨꯅꯤ ꯍꯩꯔꯤꯁꯤ
ꯁꯤꯐꯥꯎꯗꯕꯣ ꯃꯅꯤꯡ ꯊꯣꯛꯎꯕꯅꯤꯕꯣ ꯃꯅꯤꯡꯗꯒꯤꯩ ꯆꯪꯉꯛꯄꯗ ꯑꯩ ꯐꯠꯂꯥꯎ ꯆꯪꯁꯤꯜꯂꯤꯛꯏꯁꯤꯅꯦ ꯑꯗꯨꯒ ꯂꯥꯛꯄ ꯀꯣꯅꯤ ꯅꯠꯇꯗꯤ ꯂꯥꯛꯄ ꯀꯥꯏ ꯅꯦꯠꯇꯣ ꯌꯥꯗꯦꯕ
ꯎꯝ
ꯑꯗꯨꯅ ꯍꯧꯖꯤꯛꯁꯤ ꯋꯥꯏꯐꯥꯏ ꯗꯥꯏꯔꯦꯛ ꯃꯈꯣꯡꯗꯅꯦ ꯐꯝꯃꯤ
ꯎ ꯏꯕꯨꯛ ꯇꯨꯝꯗ꯭ꯔꯤꯕꯣ
ꯇꯨꯝꯗ꯭ꯔꯤ ꯇꯨꯝꯗ꯭ꯔꯤ ꯀꯣꯏꯠ ꯆꯠꯂꯤ ꯇꯣ ꯑꯁꯤꯇ
ꯄꯨꯡ ꯀꯌꯥ ꯇꯨꯝꯗꯣꯏꯕ ꯃꯥꯗꯤ
ꯈꯪꯗꯦꯇ ꯑꯈꯣꯏ ꯕꯣꯛꯀꯤ ꯋꯥꯔꯤꯔꯤꯕꯨ ꯀꯔꯝ ꯀꯥꯟ ꯇꯨꯝꯗꯣꯏꯅꯣ ꯑꯩꯁꯨ ꯒ꯭ꯌꯥꯟ ꯇꯥꯗꯦ ꯑꯗꯣ ꯍꯧꯖꯤꯛ ꯉꯥꯛꯂꯩꯔꯗꯤ ꯇꯨꯝꯒ꯭ꯔꯅꯤ
ꯍꯨꯝ
ꯃꯉꯥꯜꯁꯨ ꯇꯨꯃꯤꯟ ꯂꯩꯇꯦ
ꯀꯗꯥꯏꯅꯣ
ꯁꯥꯕꯅꯤꯅ ꯀꯩ ꯍꯥꯏꯅꯤ ꯏꯕꯨꯡꯗꯁꯨ ꯂꯩꯅꯤꯡꯗꯕꯤ ꯇꯧꯔꯦ ꯑꯈꯣꯏ ꯃꯥ ꯐꯤ ꯁꯥꯕꯒꯤ ꯃꯥꯡꯒꯣꯟꯜꯗ ꯁꯨꯝ ꯐꯝꯍꯧꯕꯅꯦ ꯉꯁꯥꯏ ꯑꯗꯣ ꯍꯧꯖꯤꯛ ꯆꯪꯉꯛꯑꯦ ꯐꯝ ꯊꯥꯕꯒꯤ
ꯅꯣꯏ ꯃꯥ ꯀꯩ ꯐꯤ ꯁꯥꯏꯅꯣ
ꯎꯝ ꯔꯥꯅꯤ ꯑꯣꯏꯔ ꯃꯥꯜꯂꯦ ꯃꯥꯅ ꯁꯥꯏꯁꯦ
ꯑꯣ
ꯃꯃꯤꯡ ꯃꯣꯏ ꯅꯦꯔꯥꯗꯥꯥꯄꯤꯌꯥꯔꯤ ꯍꯣꯏꯒꯤ ꯑꯣꯏꯕ ꯃꯥꯜꯂꯦ
ꯃꯣꯏꯒꯤꯗꯩ ꯈꯪꯗꯦꯌꯦ ꯑꯗꯨꯗꯤ ꯃꯣꯏꯗꯩ ꯄꯩꯁꯥ ꯑꯥ ꯄꯩꯁꯥ ꯍꯥꯏꯔꯦ ꯃꯣꯏꯗꯒꯤ ꯂꯪ ꯂꯧꯔꯨꯕꯅꯦꯕ
ꯑꯁꯥꯃꯟꯗꯗ ꯄꯩꯁꯥ ꯑꯥ ꯌꯧꯋꯦ ꯍꯥꯏꯕꯅꯦ ꯔꯥꯅꯤ ꯁꯥꯕꯖꯦ ꯌꯥꯝꯅ ꯇꯥꯡꯕꯅꯦ
ꯎꯝ ꯇꯥꯡꯉꯦꯗꯤ ꯍꯥꯏ ꯑꯗꯣ ꯁꯣꯏꯔꯗꯤ
ꯈꯨꯝ ꯂꯪꯖꯨ ꯀꯨꯞꯄꯤꯗꯅ
ꯎꯝ ꯂꯪꯗꯤ ꯌꯥꯝ ꯀꯨꯞꯄꯦ ꯈꯨꯀꯨꯞ ꯑꯝꯅꯤ ꯃꯤꯠ ꯁꯣꯛꯀꯅꯤ ꯑꯁꯤꯗꯤ
ꯁꯥꯟꯗꯕ ꯃꯉꯝꯁ ꯁꯥꯟꯗꯕ ꯁꯥꯕꯗ
ꯎꯝ ꯑꯗꯣ ꯄꯩꯁꯥꯗꯤ ꯃꯥꯅ ꯍꯦꯟꯕ ꯑꯗꯨꯅ ꯐꯖꯅ ꯆꯨꯝꯒ꯭ꯔꯗꯤꯀꯣ
ꯎꯝ
ꯄꯩꯁꯥ ꯌꯥꯝꯃꯦꯕ ꯑꯥ ꯌꯥꯎꯋꯦꯕ
ꯌꯧꯕꯅꯦ ꯑꯗꯨꯅꯦ ꯂꯤꯁꯤꯡꯑ ꯐꯨꯜꯋꯥꯛꯇꯒ ꯁꯥꯔꯗꯤ ꯀꯩꯅꯣꯗꯒꯥꯏꯗꯤ ꯂꯤꯁꯤꯡ ꯇꯔꯥ ꯇꯨꯛꯀ ꯄꯤꯅꯩ ꯍꯥꯏꯕꯅꯤ
ꯍꯦꯜꯂꯦꯍꯦ
ꯍꯦꯜꯂꯦ
ꯎꯝ
ꯐꯤꯗꯥ ꯐꯤꯗꯥꯗ ꯂꯩꯔꯝꯃꯅꯦ ꯑꯃꯨꯛ
ꯍꯣꯏ ꯃꯣꯏ ꯐꯤꯗꯥ ꯐꯤꯗꯥ ꯑꯗꯩꯗꯤ ꯃꯣꯏ ꯌꯦꯛꯏꯕ ꯀꯩꯅꯣꯗꯨꯗ ꯂꯩꯔꯦ
ꯎꯝ
ꯎꯝ ꯁꯣꯛꯇꯨꯏꯅꯤ
ꯑꯗꯨꯗꯩꯗꯤ ꯎꯝ ꯑꯗꯨꯗꯩꯗꯤ ꯃꯌꯥꯝ ꯃꯁꯥꯗꯨ ꯐꯗꯤ ꯑꯈꯥꯡ ꯀꯟꯗꯕ ꯑꯃꯗꯤ ꯌꯥꯔꯣꯏꯕ ꯐꯤ ꯁꯥꯕꯗꯣ
ꯌꯥꯔꯣꯏ ꯀꯥꯏꯗꯩꯅꯣ ꯍꯥꯏꯗꯤ ꯁꯨꯝ ꯁꯝꯅ ꯍꯥꯏꯔꯕꯗ ꯌꯨꯝꯒꯤ ꯀꯩꯀꯩ ꯇꯧꯗꯕꯖꯨ ꯌꯥꯗꯦ
ꯃꯥꯅꯦ ꯐꯝꯖꯜꯂꯒ ꯐꯝꯖꯜꯂꯒ ꯑꯗꯨꯝ ꯃꯪꯉꯝ ꯄꯥꯛ ꯆꯠꯂꯣꯏꯗꯣꯏꯅꯤ ꯃꯣꯏ ꯑꯗꯨꯏ ꯐꯤꯗꯨꯗꯤ
ꯆꯠꯇ꯭ꯔꯤ
ꯍ ꯑꯗꯨꯅ ꯃꯊꯨꯟ ꯆꯦꯠꯄ ꯑꯃ ꯍꯥꯏꯗꯤ ꯐꯝꯕ ꯀꯟꯂꯤꯒꯩ ꯂꯣꯏꯗꯣꯏꯅꯦꯕ ꯇꯦꯠ ꯇꯦꯠ ꯇꯦꯠ ꯇꯦꯠ ꯁꯥꯕꯗꯨꯅꯗꯤ ꯑꯣꯏꯔꯣꯏꯕ
ꯎꯝ
ꯑꯗꯨꯅꯕꯨ ꯄꯩꯁꯥ ꯇꯥꯡꯉꯤꯅꯦꯕ
ꯇꯥꯡꯉꯤꯅꯤ ꯈꯨꯠ ꯆꯪꯕ ꯃꯇꯝ ꯆꯪꯕ
ꯎꯝ
ꯑꯗꯨꯒꯤ
ꯑꯗꯨꯗꯨꯅ ꯈꯪꯗꯦ ꯌꯣꯜꯂꯛꯄꯗꯗꯤ ꯃꯃꯜꯗꯨ ꯇꯥꯕꯗ ꯌꯥꯝ ꯅꯨꯡꯉꯥꯏꯕ ꯍꯥꯏ
ꯎꯝ ꯋꯥꯕꯗꯨꯗꯤ ꯋꯥꯕꯗꯣ ꯅꯪꯅ ꯋꯥꯖ ꯖ ꯃꯥꯅ ꯋꯥ ꯐꯤꯁꯥꯕꯩ ꯋꯥꯈꯤꯕꯗꯣ ꯃꯃꯟꯗꯣ ꯂꯥꯛꯑꯀꯥꯟꯗꯗꯤ ꯋꯥꯈꯟꯗꯣ ꯅꯨꯡꯉꯥꯏꯕꯗꯣ ꯄꯩꯁꯥꯗꯨ ꯎꯔꯀꯥꯟꯗꯗꯤ ꯋꯥꯕ ꯎꯝ
ꯎꯝ
ꯑꯗꯨꯒꯤꯅꯦꯕ
ꯑꯗꯨꯅꯤ ꯀꯩꯅꯣ ꯇꯧꯅꯩꯖꯦ ꯋꯥꯗꯅ ꯀꯥꯏ ꯂꯥꯛꯇꯣꯏꯅꯣ
ꯃꯥꯅꯦ ꯋꯥꯔꯖꯨ ꯄꯩꯁꯥ ꯐꯪꯉꯛꯄ ꯃꯤꯀꯨꯞꯇ ꯐꯩꯌꯦꯗꯣ
ꯎꯝ ꯑꯗꯣ ꯍꯧꯖꯤꯛꯁꯦ ꯑꯩꯈꯣꯏꯁꯦ ꯀꯝꯐꯣꯔꯠ ꯖꯣꯟꯗ ꯀꯟꯅ ꯐꯝꯃꯤꯅꯦ ꯑꯗꯨꯅꯅꯦ ꯑꯩꯁꯨ ꯐꯝꯃꯤꯅꯤ ꯈꯔ ꯊꯣꯛꯀꯦ ꯇꯧꯔꯒ ꯐꯔꯛ ꯇꯥꯔ ꯂꯩꯔꯤꯖꯤꯅꯤ ꯊꯣꯛꯄꯗꯤ ꯈꯔ ꯈꯗꯤ ꯍꯧꯔꯕꯅꯤ ꯇꯩꯁꯦ
ꯎꯝ ꯅꯪ ꯑꯦꯛꯖꯥꯝ ꯗꯦꯠ ꯀꯌꯥꯗ ꯂꯩ ꯍꯥꯏꯕꯅꯣ
ꯗꯦꯠ ꯁꯤꯛꯁꯇ
ꯎꯝ ꯆꯨ ꯀꯩ ꯀꯩ ꯑꯗꯨꯗ ꯄꯨꯔꯛꯑꯣ ꯑꯩ ꯔꯥꯏꯁ ꯀꯨꯀꯔꯗꯣ
ꯄꯨꯔꯛꯀꯦ ꯑꯗꯨ ꯍꯜꯂꯒ ꯑꯩꯗꯤ ꯁꯪꯒꯥꯕ ꯑꯃꯨꯛ ꯌꯥꯎꯗꯣꯏꯅꯤ
ꯄꯨꯡ ꯀꯌꯥꯗ ꯌꯧꯔꯣ ꯄꯨꯡ ꯀꯌꯥꯗ
ꯄꯨꯡꯁꯦ ꯑꯩ ꯄꯨꯡ ꯑꯃꯗꯒꯤ ꯍꯧꯗꯣꯏꯅꯦꯕ ꯑꯩ ꯑꯦꯛꯖꯥꯝꯕꯨꯗꯤ ꯑꯗꯣ ꯑꯩ ꯊꯣꯛꯂꯛꯄꯕꯨꯗꯤ ꯄꯨꯡ ꯇꯔꯥꯃꯥꯊꯣꯏ ꯈꯔ ꯍꯦꯜꯂ ꯊꯣꯛꯂꯛꯀꯅꯤꯕ
ꯑꯩ ꯅꯥꯛꯇ ꯍꯥꯟ ꯆꯪꯉꯣ ꯑꯗꯨꯗꯤ
ꯅꯪ ꯅꯅꯥꯛꯇꯥ ꯍꯥꯟꯅ ꯆꯪꯉꯛꯄꯗꯣ ꯌꯥꯔꯣꯏꯌꯦ ꯑꯦꯛꯖꯥꯝ ꯃꯇꯝ ꯆꯞ ꯆꯥꯅ ꯇꯥꯗꯣꯏꯅꯤ ꯑꯗꯨꯝ
ꯑꯁ ꯈꯪ ꯉꯟ ꯈꯠꯅ ꯂꯥꯛꯑꯒ ꯑꯩꯅ ꯑꯩ ꯑꯩ ꯅꯥꯛꯇ ꯂꯥꯛꯄꯗꯨꯗꯤ ꯐꯩꯗꯅ
ꯂꯣꯏꯔꯦ ꯆꯪꯉꯝꯃꯒꯦ ꯀꯩꯅꯣ
ꯉꯟꯅ ꯂꯥꯛꯑꯗꯤ ꯆꯪꯊꯣꯔꯛꯑꯣ ꯍꯥꯏꯕꯩ ꯋꯥꯅꯤꯗ
ꯍꯣꯏ ꯍꯣꯏ ꯉꯜꯂꯕꯨꯗꯤ ꯃꯑꯣꯡ ꯌꯦꯡꯉꯛꯑꯒꯦ ꯑꯗꯣ ꯑꯦꯛꯖꯥꯝꯗꯣ ꯂꯣꯏꯔꯒ ꯆꯪꯉꯛꯄꯅ ꯑꯩꯈꯣꯏꯗ ꯀꯣꯝꯃꯤꯗꯅ
ꯎꯝ ꯀꯣꯝꯃꯦ ꯑꯗꯨꯕꯨꯗꯤ
ꯍꯥꯏꯗꯤ ꯑꯃꯗꯨꯗꯤ ꯂꯥꯛꯄ ꯍꯥꯏꯁꯦ ꯑꯦꯛꯖꯥꯝ ꯇꯧꯗ꯭ꯔꯤꯕꯅꯤꯅ ꯍꯣꯕꯦ ꯍꯣꯕꯦ ꯍꯣꯕꯦ ꯇꯧꯋꯦꯕ
ꯎꯝ
ꯑꯗꯨꯗꯨꯅ ꯑꯦꯛꯖꯥꯝ ꯂꯣꯏꯔꯒ ꯀꯣꯝꯅ ꯆꯪꯉꯛꯄꯗꯨꯅ ꯐꯩ ꯈꯟꯕꯅꯤꯗ
ꯑꯦꯛꯖꯥꯝ ꯄꯨꯡ ꯂꯣꯏ ꯂꯣꯏꯔꯤꯗ ꯅ ꯗꯦꯠ ꯀꯌꯥꯗ
ꯄꯨꯡꯂꯣꯏ ꯂꯣꯏꯕꯁꯦ ꯑꯗꯨꯝ ꯗꯦꯠ ꯁꯤꯛꯁꯇꯗꯤ ꯄꯨꯡꯂꯣꯏ ꯂꯣꯏꯔꯕꯅꯦ ꯑꯗꯣ ꯑꯩꯈꯣꯏ ꯄ꯭ꯔꯦꯛꯇꯤꯀꯦꯜ ꯋꯥꯠ ꯂꯩꯔꯝꯃꯦ ꯄ꯭ꯔꯦꯛꯇꯤꯀꯦꯟ ꯗꯦꯠ ꯅꯥꯏꯟꯗ ꯂꯣꯏ
ꯑꯣ
ꯑꯗꯨ ꯂꯣꯏꯔꯗꯤ ꯂꯣꯏꯔꯦ ꯑꯗꯨ ꯂꯣꯏꯔꯗꯤ ꯋꯥꯏ ꯈꯔꯗꯤ ꯁꯪꯒꯅꯤ
ꯋꯥꯏ ꯁꯪꯕꯖꯤꯅꯦ ꯅꯣꯏꯅ ꯄꯥꯝꯃꯤꯁꯦ ꯅꯠꯇ꯭ꯔꯥ
ꯎꯝ ꯁꯪꯕꯗꯣ ꯄꯥꯝꯃꯦꯕ ꯒ꯭ꯌꯥꯟ ꯑꯃ ꯇꯥꯗꯦ ꯍꯟꯗꯛꯀꯤ ꯋꯥꯏ ꯇꯨꯁꯪꯁꯦ
ꯍꯟꯗꯛꯀꯤ ꯋꯥꯏ ꯈꯨꯁꯪꯁꯤꯗꯤꯀꯣ ꯄꯨꯔꯥ
ꯊꯕꯛ ꯆꯤꯟꯕꯗ ꯑꯃꯔꯣꯝꯗꯗꯤ ꯅꯨꯡꯉꯥꯏꯇ꯭ꯔꯣ
ꯅꯨꯡꯉꯥꯏꯌꯦ
ꯍꯥꯏꯗꯤ ꯁꯨꯅꯤꯡꯉꯥꯏ ꯂꯩ ꯈꯣꯠꯅꯤꯡꯉꯥꯏꯇ ꯂꯩꯇꯗꯤ ꯂꯩ ꯁꯔꯨꯛ
ꯍꯣꯏ ꯁꯤꯃꯗꯤ ꯂꯩꯀꯣꯗꯣ ꯈꯟꯕꯗꯣ
ꯎꯝ
ꯑꯁ ꯑꯗꯨ ꯑꯣꯏꯕꯨꯗꯤ ꯍꯥꯟꯅꯗꯤ ꯂꯩꯔꯝꯗ꯭ꯔꯁꯨ ꯍꯧꯖꯤꯛꯇꯤ ꯔꯤꯗꯤ ꯂꯩꯗ ꯏꯕꯣ
ꯑꯗꯨꯗꯤ ꯊꯕꯛ ꯆꯤꯟꯕꯗ ꯅꯨꯡꯉꯥꯏꯔꯦꯅꯦ
ꯎꯝ ꯁꯨꯝ ꯍꯩꯅꯍꯟꯗꯗꯤ ꯌꯥꯔꯔꯣꯏꯕꯁꯦ
ꯎꯝ
ꯈꯔ ꯈꯔ ꯀꯝꯐꯣꯔꯠ ꯖꯣꯟꯁꯦ ꯈꯔ ꯈꯔ ꯀꯥꯎꯊꯦꯛꯄ ꯍꯧꯒꯦ
ꯍꯧꯗꯗꯤ ꯀꯥꯢꯗꯒꯤ
ꯍꯥꯏꯗꯤ ꯔꯤꯛꯁꯇꯨ ꯁꯨꯝ ꯂꯧꯗꯗꯤ ꯌꯥꯔꯔꯣꯏ ꯍꯥꯏꯕ
ꯃꯥꯅꯦ
ꯑꯗꯨ ꯈꯔ ꯈꯔꯥꯎꯊꯦꯛ ꯀꯥꯎꯊꯦꯛꯄ ꯍꯧꯒꯦ
ꯍꯧꯗꯧꯅꯦ ꯄꯩꯁꯥ ꯇꯥꯟꯅꯗꯕꯅꯦ ꯍꯧꯖꯤꯗꯩ ꯍꯧꯅꯦ
ꯑꯗꯨ ꯑꯗꯨꯅꯦ ꯃꯇꯦꯡ ꯍꯧꯔꯝꯕ ꯄ꯭ꯔꯣꯒꯥꯁꯤꯅꯦꯁꯟ ꯇꯧꯔꯃ ꯇꯣꯛꯈ꯭ꯔꯦꯅꯦ ꯑꯩ ꯊꯋꯥꯏ ꯅꯨꯡꯉꯥꯏꯇꯦ ꯑꯗꯨꯕꯨ ꯎꯝ ꯑꯗꯨ ꯅꯨꯡꯉꯥꯏꯇ ꯇꯥꯔꯒꯁꯨ ꯑꯃꯨꯛꯇꯤ ꯍꯧꯔꯤꯕꯅꯦ ꯍꯧꯖꯤꯛꯁꯦ ꯌꯥꯝ ꯅꯧꯅ
ꯎꯝ
ꯑꯗꯨꯅ ꯂꯧ ꯍꯧꯕꯗꯣ ꯄꯨꯡ ꯃꯔꯤꯗ ꯍꯧꯒꯠꯄꯤꯅꯦꯕ ꯍꯧꯖꯤꯛꯁꯦ ꯇꯔꯥꯃꯥꯊꯣꯏ ꯃꯈꯥꯏ ꯕꯥꯔꯣ ꯑꯗꯨꯋꯥꯏ ꯇꯝꯃꯗꯤ ꯄꯨꯡ ꯀꯌꯥ ꯇꯨꯝꯃꯤ ꯌꯦꯡꯉꯨ ꯄꯨꯡ ꯃꯔꯤꯈꯛ ꯇꯨꯝꯃꯝꯒꯅꯤ ꯄꯨꯡ ꯃꯔꯤꯗ ꯍꯧꯒꯠꯂꯗꯤ ꯄꯨꯡ ꯃꯔꯤꯈꯛ ꯅꯠꯇ꯭ꯔꯥ
ꯑꯥ
ꯁꯝꯅ ꯍꯥꯏꯔꯕꯗ ꯕꯥꯔꯣꯜꯗ ꯇꯨꯝꯃꯦꯕ ꯕꯥꯔꯣꯗ ꯇꯨꯝꯕꯗꯣ ꯌꯦꯡꯉꯨꯛ ꯕꯥꯔꯣ ꯑꯃ ꯑꯅꯤ ꯑꯍꯨꯝ ꯃꯔꯤ ꯄꯨꯡ ꯃꯔꯤ ꯈꯛꯇꯅꯦꯕ ꯇꯨꯝꯃꯤꯁꯦ ꯑꯗꯨꯗꯤ ꯁꯣꯝꯗꯗꯤ ꯑꯩꯗꯤ ꯅꯨꯡꯉꯥꯏꯔꯦ ꯗꯣ ꯃꯤ ꯑꯃꯅ ꯅꯣꯡꯃꯗ ꯄꯨꯡ ꯇꯔꯨꯛ ꯅꯠꯇꯔꯥ ꯇꯔꯦꯠꯁꯦ ꯌꯥꯝꯃꯝꯗ ꯇꯔꯦꯠ ꯇꯨꯝꯃꯣ ꯍꯥꯏꯅꯦꯕ ꯑꯗꯣ ꯁꯥꯟꯅꯕ ꯀꯥꯡꯕꯨꯗꯤ ꯅꯤꯄꯥꯟ ꯇꯨꯝꯃꯤꯀꯣ
ꯎꯝ
ꯃꯣꯏꯗꯤ ꯑꯗꯨꯐꯥꯎ ꯇꯨꯝꯃꯤꯕꯗꯣ ꯑꯩꯈꯣꯏ ꯄꯨꯡ ꯃꯔꯤ ꯇꯨꯝꯈꯠꯂꯛꯂꯕꯅꯦ
ꯃꯤ ꯑꯃꯅ ꯄꯨꯡ ꯅꯤꯄꯜꯗꯤ ꯇꯨꯝꯗꯧꯅꯤꯗ ꯑꯗꯨꯅ
ꯑꯗꯨ ꯑꯩꯈꯣꯏ ꯇꯨꯝꯕ ꯁꯥꯡꯗ꯭ꯔꯕꯅꯦ ꯄꯨꯡ ꯅꯤꯄꯥꯟ ꯇꯨꯝꯕꯗꯣ ꯄꯨꯡ ꯅꯤꯥꯄꯥꯜꯗꯣ ꯇꯪꯈꯥꯏꯗ ꯇꯨꯝꯃꯝꯅꯦꯕ ꯑꯩꯈꯣꯏ ꯄꯨꯡ ꯃꯔꯤꯅꯤ ꯇꯨꯝꯃꯤꯁꯦ ꯇꯨꯡꯗꯕꯒ ꯆꯞ ꯃꯥꯟꯅꯔꯦ ꯍꯥꯏꯕ ꯍꯥꯏꯗꯤ ꯁꯨꯝ ꯌꯦꯡꯉꯣꯕ ꯉꯥꯏꯍꯥꯛ ꯇꯨꯝꯊꯔꯨꯕꯗꯨꯗ ꯄꯨꯡ ꯃꯔꯤ ꯇꯥꯔꯦꯅ ꯑꯦꯂꯥꯔꯝ ꯈꯣꯡꯉꯛꯑꯅꯤꯕ ꯑꯗꯨꯗꯤ ꯄꯨꯔꯥ ꯍꯣꯏ ꯅꯨꯡꯊꯤꯟ ꯉꯥꯏꯍꯥꯛꯇ ꯃꯪ ꯃꯪꯉꯨꯔꯒ ꯍꯧꯒꯠꯄꯩ ꯇꯥꯞꯢ ꯐꯥꯎꯔꯦꯕ ꯏꯁꯥꯗꯣ
ꯎꯝ
ꯁꯨꯝ ꯇꯨꯝꯗꯕꯒꯤ ꯄꯥꯞꯇ ꯏꯇꯥꯎ ꯇꯥꯎꯔ ꯂꯩꯕꯒꯤ ꯇꯥꯏꯞꯇ ꯈꯟꯒꯠꯂꯛꯑꯦꯕ ꯈꯪ ꯇꯨꯝꯕꯗꯨꯐꯥꯎ ꯑꯗꯨꯃꯥꯏꯅ ꯇꯧꯔꯕꯅꯤꯅ ꯍꯟꯗꯛꯇꯤ ꯈꯪꯗꯦ ꯑꯌꯨꯛ ꯀꯣ ꯑꯁ ꯏ ꯈꯨꯋꯥ ꯑꯃꯅꯤꯀꯣ ꯆꯥꯛ ꯆꯥꯗꯕꯩꯗꯤ ꯈꯔ ꯍꯥꯏ ꯍꯥꯏꯅ ꯈꯔ ꯐꯩꯕꯣ ꯇꯨꯝꯁꯤꯟ ꯐꯥꯗꯕꯒꯤ ꯈꯨꯋꯥꯁꯤꯗꯤꯕꯣ ꯌꯦ ꯉꯥꯡꯕꯣꯠꯇꯦꯕ
ꯑꯩꯗꯤ ꯇꯨꯝꯕ ꯊꯦꯡ ꯊꯦꯡꯅꯗꯤ ꯇꯨꯝꯃꯦ ꯇꯨꯝꯁꯤꯠꯁꯦ ꯄꯨꯡ ꯇꯔꯨꯛ ꯅꯠꯇ꯭ꯔꯒ ꯇꯔꯦꯠꯇ ꯇꯨꯝꯍꯧꯗꯔꯗꯤ ꯌꯥꯗꯦꯕ ꯀꯣꯛꯁꯤ ꯆꯥꯛꯈꯠꯂꯛꯑꯦꯕ
ꯑꯗꯨꯅꯦ ꯑꯗꯨꯝ ꯀꯣꯛꯆꯤꯛꯒꯥꯟꯄ ꯀꯣꯛ ꯆꯤꯛꯀꯟꯕ ꯑꯩꯈꯣꯏꯗꯤ ꯑꯗꯨ ꯇꯨꯝꯗꯧꯗꯣ ꯑꯩꯈꯣꯏꯗꯤ ꯄꯨꯡ ꯃꯔꯤ ꯇꯨꯝꯃꯕꯅꯦꯕ
ꯑꯗꯨꯅ ꯇꯨꯝꯁꯤꯠꯁꯤ ꯌꯥꯔꯤꯉꯩ ꯐꯥꯍꯟꯕ
ꯑꯗꯨꯅꯦ ꯇꯨꯝꯁꯤꯠꯁꯦ ꯌꯔꯤꯉꯩ ꯐꯥꯍꯟꯕꯁꯦ ꯅꯨꯡꯉꯥꯏꯇ꯭ꯔꯣ
ꯆꯔꯥ ꯍꯦꯟꯕꯕꯨꯗꯤ ꯀꯩꯅꯣꯅ ꯍꯦꯟꯅ ꯋꯥꯏ ꯀꯩꯅꯣꯅ ꯍꯦꯟꯅ ꯀꯩꯅꯣ ꯇꯧꯋꯦ ꯍꯥꯏꯅꯦ ꯇꯨꯝꯗꯕꯅ ꯍꯦꯟꯅ ꯀꯔꯤ ꯍꯥꯢꯅꯤ
ꯑꯗꯨꯅꯦ ꯑꯗꯨ ꯑꯩꯈꯣꯏꯗꯤ ꯀꯨꯏꯔꯛꯑꯕꯅꯦꯕ ꯑꯗꯨꯃꯥꯏꯅ ꯇꯧꯔꯛꯏꯁꯦ
ꯑꯥ
ꯑꯗꯨꯗꯤ ꯀꯌꯥꯝ ꯁꯥꯊꯤꯔꯝꯃꯅꯤꯗꯣ
ꯑꯗꯨꯅꯦ
ꯑꯃꯁꯨ ꯌꯥꯗꯕꯤ ꯑꯃꯁꯨ ꯌꯥꯗꯕꯤ ꯆꯦꯟꯕꯤꯗꯨ ꯅꯨꯡꯊꯤꯟ ꯐꯪꯉꯤ ꯑꯦꯛꯖꯥꯝ ꯂꯩꯁꯟꯈꯤꯕꯅꯤꯅ ꯑꯩ ꯇꯧꯐꯝꯗꯣ ꯑꯌꯨꯛ ꯍꯥꯏꯁꯤ ꯁꯨꯝ ꯍꯥꯏꯔꯛꯜꯦ ꯇꯥꯎ ꯄꯨꯡ ꯃꯔꯤꯗ ꯍꯧꯒꯠꯂꯅꯤ ꯋꯥꯛꯀꯤꯡ ꯆꯠꯂꯨꯔꯅꯤ ꯍꯜꯂꯛꯑꯅꯤ ꯕ꯭ꯔꯦꯛꯐꯥꯁ ꯄꯤꯕꯒꯤ ꯑꯃꯨꯛ ꯇꯧꯔꯅꯤ ꯏꯔꯨꯖꯊꯣꯛꯑꯅꯤ ꯑꯗꯩꯗꯤ ꯏꯔꯨꯖ ꯂꯨꯊꯣꯛꯑꯒ ꯉꯥꯏꯍꯥꯛ ꯂꯩꯕꯗꯨꯗ ꯑꯃꯨꯛ ꯑꯩꯈꯣꯏꯒꯤ ꯊꯕꯛꯇꯣ ꯑꯃꯨꯛ ꯇꯧꯔꯅꯤ ꯀ꯭ꯂꯥꯁ ꯑꯃꯨꯛ ꯌꯥꯎꯔꯅꯤ ꯄꯨꯡ ꯃꯥꯄꯟꯗꯩ ꯇꯔꯥꯐꯧ ꯑꯗꯩꯗꯤ ꯇꯔꯥ ꯑꯃꯛ ꯌꯥꯎꯔꯛꯄꯗꯨꯅ ꯑꯃꯨꯛ ꯐꯣꯟꯆꯥꯥꯔꯖ ꯇꯧꯔꯝꯃꯒ ꯏꯔꯨꯖꯕ ꯑꯃꯨꯛ ꯊꯣꯛꯑꯅꯤꯀꯣ
ꯎꯝ
ꯑꯗꯨ ꯊꯣꯛꯑꯒ ꯆꯥꯛ ꯆꯥꯊꯣꯛꯑꯒ ꯀꯣꯂꯦꯖꯀꯤ ꯑꯃꯨꯛ ꯂꯣꯏꯁꯤꯜꯂꯛꯑꯅꯦꯕ ꯎ ꯑꯗꯩꯗꯤ
ꯎꯝ
ꯑꯗꯨꯝ ꯑꯗꯨꯃꯥꯏꯅ ꯇꯧꯕꯗꯨꯗ ꯄꯨꯡ ꯇꯔꯥꯃꯥꯊꯣꯏꯗꯤ ꯍꯧꯈꯤꯕ ꯈꯪꯍꯧꯔꯔꯣꯏ ꯇꯔꯥꯃꯥꯊꯣꯏ ꯇꯥꯕꯗꯩꯗꯤ ꯌꯨꯝꯗꯒꯤ ꯑꯃꯨꯛ ꯊꯣꯛꯂꯛꯑꯅꯤ ꯀꯣꯂꯦꯖꯀꯤ ꯑꯗꯨꯏꯗꯤ ꯑꯃꯨꯛ ꯍꯣꯔꯦꯟ ꯄꯨꯡ ꯃꯔꯤꯐꯧ ꯂꯩꯔꯅꯤ ꯀꯣꯂꯦꯖꯇ
ꯎꯝ
ꯑꯗꯩꯗꯤ ꯍꯜꯂꯅꯤ ꯌꯨꯝꯗ ꯌꯨꯝ ꯌꯧꯕꯗꯗꯤ ꯄꯨꯡ ꯃꯉꯥ ꯃꯈꯥꯏ ꯇꯔꯨꯛꯇꯤ ꯁꯣꯏꯗ꯭ꯔꯦ
ꯎꯝ
ꯑꯗꯨ ꯑꯃꯨꯛ ꯍꯜꯂꯧ ꯉꯥꯏꯍꯥꯛ ꯄꯣꯊꯥꯒꯦ ꯇꯧꯕꯗ ꯑꯗꯨꯁꯨ ꯑꯃꯨꯛ ꯌꯨꯝ ꯌꯧꯔꯒꯗꯤ ꯊꯕꯛꯁꯦ ꯑꯗꯨꯝ ꯂꯩ
ꯎꯝ
ꯑꯗꯨꯅ ꯑꯗꯨ ꯑꯃꯨꯛ ꯇꯧꯔꯅꯤ ꯑꯗꯨꯨꯛ ꯇꯧꯔꯀꯥꯟꯗꯗꯤ ꯑꯁ ꯑꯗꯨꯃꯥꯏꯅ ꯑꯃꯨꯛ ꯇꯨꯝꯕꯣꯏ ꯇꯨꯝꯗꯕꯣꯏ ꯄꯣꯊꯥꯕꯣꯏ ꯄꯣꯊꯥꯗꯕꯣꯏ ꯏꯁꯥꯁꯦ ꯇꯧ ꯂꯩꯔꯦ ꯍꯣꯏ ꯁꯨꯇꯤ ꯅꯨꯃꯤꯠꯇꯕꯨꯗꯤ ꯈꯤꯇꯪ ꯄꯣꯊꯥꯕ ꯐꯪꯉꯤꯀꯣ
ꯎꯝ
ꯑ ꯑꯗꯨꯒ ꯅꯠꯇꯁꯤꯕꯣ ꯄꯣꯊꯥꯕ ꯐꯪꯕ ꯀꯥꯏ
ꯁꯨ ꯊꯥꯕꯣ ꯁꯨꯡꯄꯪ ꯐꯪꯗ꯭ꯔꯦꯗ ꯑꯩꯈꯣꯏꯗꯤ
ꯑꯗꯨ ꯑꯗꯨꯅ ꯀꯝꯄ꯭ꯌꯨꯇꯔꯒꯤ ꯑꯃꯨꯛ ꯆꯠꯁꯤꯜꯂꯗꯤ ꯁꯨꯝ ꯃꯩ ꯍꯧꯗꯣꯏꯅꯤ ꯁꯣꯝꯗ ꯃꯇꯝꯁꯦ ꯃꯦꯅꯦꯖ ꯇꯧꯅꯕ ꯍꯣꯠꯅꯕꯗ ꯀꯣ
ꯎꯝ
ꯅꯨꯡꯉꯥꯏꯗꯧꯔꯕ ꯃꯕ ꯀꯝꯄ꯭ꯌꯨꯇꯔꯒꯤ ꯍꯧꯔꯛꯇꯣꯔꯅꯦꯕꯈꯣꯏꯦ
ꯎꯝ
ꯑꯍꯥꯟꯉꯩ ꯑꯣꯖꯥꯁꯨ ꯀꯩꯅꯣ ꯇꯧꯔꯨꯕꯒꯤ ꯅꯥꯕꯒꯤ ꯂꯦꯞꯄꯨꯕꯅꯦꯕ ꯑꯩꯈꯣꯏꯁꯨ ꯀꯩꯅꯣ ꯇꯧꯕꯒꯤ ꯃꯇꯥꯡ ꯑꯃ ꯆꯥꯔꯨꯗꯕ
ꯎꯝ
ꯑꯗꯨꯗꯨꯅ ꯍꯟꯗꯛꯁꯦ ꯍꯧꯔꯁꯩꯗꯤ ꯍꯥꯏꯅꯕꯅꯦ ꯑꯗꯨ ꯍꯧꯔꯛꯑꯗꯤ ꯌꯦ ꯄꯨꯡ ꯇꯔꯥ ꯑꯗꯨꯋꯥꯏ ꯂꯣꯏꯗꯣꯏꯅꯤ ꯀꯝꯄ꯭ꯌꯨꯇꯔ ꯀ꯭ꯂꯥꯁ
ꯑꯗꯨꯗꯤ ꯑꯗꯨꯝ ꯌꯨꯝ ꯌꯧꯕꯑꯒ ꯑꯗꯨꯝ ꯍꯥꯏꯒꯠꯄ ꯌꯥꯔꯦ ꯍꯥꯏꯕ
ꯌꯥꯔꯦ ꯑꯗꯨꯗꯤ
ꯑꯗꯨꯅ ꯃꯇꯝꯗꯣ
ꯎꯝ
ꯑꯩꯉꯣꯟꯗ ꯄꯤꯗ꯭ꯔꯦ ꯍꯥꯏꯕꯀꯣ
ꯌꯥꯝ ꯋꯥꯏꯀꯣ ꯏꯁꯥꯗꯗꯤ ꯀꯩꯅꯣ ꯏꯁꯥꯥꯁꯦ ꯄꯖꯠꯅꯩꯏ ꯍꯥꯏꯕ ꯅꯨꯡꯁꯥ ꯌꯥꯝ ꯁꯥꯕꯅꯁꯨ
ꯑꯧ ꯅꯨꯡꯁꯥꯒ ꯁꯥꯒꯠꯂꯛꯄꯒ ꯀꯣ ꯏꯁꯥꯁꯦ ꯄꯗ꯭ꯔꯥꯛꯅꯦ ꯇꯥꯗ ꯑꯗꯨꯏꯁꯦ ꯇꯧꯗꯕꯁꯨ ꯌꯥꯗꯕ
ꯃꯥꯅꯦ
ꯅꯨꯡꯁꯥꯔ ꯐꯨꯈꯩ ꯐꯨꯖꯤꯟꯂꯨꯔꯅꯤ ꯒꯥꯔꯤ ꯊꯧꯔꯁꯨ ꯎꯐꯨꯟ ꯆꯥꯕ ꯌꯥꯕ ꯆꯥꯔꯅꯤ ꯑꯗꯨꯒ ꯌꯨꯝ ꯌꯧꯔꯛꯀꯥꯟꯗ ꯑꯃꯨꯛ ꯊꯕꯛ ꯑꯃꯨꯛ ꯇꯧꯔꯅꯤ ꯑꯗꯨꯗ ꯅꯣ ꯔꯦꯁꯇꯨꯅꯤ ꯇꯧꯏꯁꯦ
ꯑꯁ ꯒꯥꯔꯤ ꯊꯧꯕ ꯊꯤ ꯋꯥꯡꯈ꯭ꯔꯖꯥꯠꯅꯤꯀꯣ ꯍꯟꯗꯛ ꯃꯇꯥꯡꯁꯤꯕꯨ ꯈꯨꯋꯥꯑꯝꯅꯤ ꯍꯥꯏꯗꯤ ꯒꯥꯔꯤ ꯊꯧꯕ ꯍꯥꯏꯕꯋꯥꯅꯤ ꯍꯥꯟꯅꯗꯧꯅ ꯈꯔ ꯐꯔꯗꯤ ꯐꯩ ꯍꯥꯏꯕ ꯅꯨꯡꯁꯥꯅꯤꯅ ꯇꯤꯡꯈꯠꯇꯅ ꯁꯥꯔꯦ ꯎꯐꯨꯜ ꯇꯞꯇꯥꯏꯅ ꯑꯃꯨꯛ ꯆꯥꯔꯦ ꯑꯗꯨꯗꯤ ꯅꯥꯕꯨ ꯅꯥꯗꯦ
ꯅꯥꯕꯨ ꯅꯥꯗꯦ ꯑꯗꯨꯅꯦ
ꯆꯠꯂꯤꯕ ꯊꯧꯔꯤ ꯃꯌꯥꯝꯁꯤꯒ
ꯎꯝ